ꯂꯣ
ꯇꯥꯔꯦ ꯇꯥꯔꯦ
ꯑꯣ ꯑꯣ ꯑꯣ ꯑꯣ ꯑꯩ ꯇꯥꯗꯕꯣꯏ ꯅꯤꯡꯉꯨꯔꯦ
ꯇꯥꯏ ꯇꯥꯏ
ꯑꯥ ꯃꯣꯏ ꯍꯨꯏꯖꯦ ꯑꯃꯨꯛ ꯈꯣꯡ ꯍꯧꯒꯠꯂꯦꯑꯦ
ꯀ꯭ꯔꯝꯕꯩ ꯑꯁꯣꯝ ꯀꯟꯒꯦ
ꯍꯣꯏ ꯈꯥꯒꯤꯁꯦ ꯅꯨꯡꯉꯥꯏꯈ꯭ꯔꯖꯥꯅꯤ ꯁꯤꯖꯨ ꯈꯪꯉꯕ꯭ꯔ ꯃꯤ ꯈꯥꯀꯟꯅ ꯇꯧꯔꯤꯉꯥꯏꯗꯀꯣ ꯀꯟ ꯀꯟ ꯈꯣꯡꯒꯠꯂꯛꯇꯨꯅꯦꯕ ꯈꯪꯉꯕ꯭ꯔꯥ ꯈꯣꯡꯉꯦ ꯀꯥꯏꯅ ꯑꯁ ꯂꯣꯏꯔꯦ ꯑꯈꯣꯏ ꯁꯣꯝꯗ ꯇꯨꯝꯃꯤꯉꯥꯏ ꯃꯇꯝꯗ ꯌ
ꯃꯩ ꯃꯨꯈꯔꯦ
ꯐꯖꯔꯦ ꯀꯣ ꯄꯦꯜꯂꯕꯖꯥꯅꯤ ꯃꯩꯖꯤꯖꯨ ꯆ ꯌꯥꯝꯅ ꯂꯦꯝꯗ꯭ꯔꯦꯕꯣ ꯍꯨꯝ ꯀꯃꯥꯏꯟ ꯇꯧꯔꯤ ꯅꯣꯏꯒꯤ
ꯍꯥꯥ
ꯀꯃꯥꯏꯟ ꯇꯧꯔꯤ ꯃꯩ
ꯃꯩꯔꯣ
ꯂꯦꯝ ꯂꯧ ꯆꯠꯂꯤ ꯑꯩ ꯑꯩꯖꯨ ꯐꯣꯟꯗꯩ ꯊꯥꯜꯂꯦ ꯀꯔꯤꯅꯣ ꯉꯁꯥꯏꯖꯨ ꯃꯨꯠꯂꯤ ꯍꯧꯖꯤꯛꯁꯨ ꯃꯨꯛ ꯃꯨꯠꯂꯤ ꯇꯨꯝꯃꯝꯗꯥꯏꯁꯤꯗ ꯀꯔꯤꯅꯣ ꯇꯧꯔꯤꯁꯤꯕꯣ
ꯀꯦꯟꯗꯜ ꯊꯥꯟꯕꯅ ꯐꯔꯦ ꯑꯗꯨꯅꯦ ꯑꯩ ꯀꯩꯅꯣ ꯇꯧꯔꯀꯥꯟꯗ ꯃꯩꯖꯦ ꯌꯥꯝꯅ ꯐꯣꯟꯖꯦ ꯃꯩꯖꯨ ꯌꯥꯝ ꯌꯥꯎꯗꯞ ꯑꯩ ꯀꯩꯁꯨ
ꯅꯪ ꯍꯨꯖꯤꯛ ꯀꯌꯥ ꯌꯥꯎꯔꯤꯅꯣ
ꯊꯥꯔꯇꯤꯔ ꯀꯩꯅꯣꯝ ꯌꯥꯎꯔꯝꯅꯤ
ꯐꯔꯦ ꯐꯔ ꯎ ꯃꯩꯖꯦ ꯀꯩꯅꯣ ꯑꯥꯏꯕ ꯁꯤꯛꯁꯇꯤ ꯌꯥꯎꯔꯤ
ꯎꯝ ꯗꯨꯕꯨꯗꯤ ꯂꯥꯛꯄꯁꯨ ꯌꯥꯏꯌꯦ ꯉꯁꯤ ꯍꯧꯖꯤꯛ ꯑꯪ ꯀꯩꯅꯣ ꯇꯧꯕꯅꯤ ꯎꯝ ꯉꯁꯤ ꯀꯩꯅꯣ ꯂꯩꯕ꯭ꯔꯣ ꯕꯣꯜ ꯂꯩꯕ꯭ꯔꯣ
ꯕꯔꯣ ꯃꯈꯥꯏꯗ ꯂꯩꯕꯅꯤ
ꯎꯝ ꯑꯍꯤꯡꯗꯅꯤꯅꯦ ꯑꯗꯨꯗꯤ
ꯎꯝ ꯁꯦ ꯍꯣꯔꯦꯟ ꯇꯨꯝ ꯌꯥꯕ꯭ꯔꯥ ꯌꯥꯗꯕ꯭ꯔꯥ ꯌꯦꯡꯉꯣ ꯅꯪ
ꯑꯗꯨꯅꯦ ꯍꯥꯏꯁꯦ ꯅꯪ ꯍꯖꯤꯛ ꯍꯥꯏꯔꯛꯏꯗꯣ ꯂꯤꯂꯥ ꯂꯤꯂꯥ ꯑꯝꯅꯤꯅꯦ ꯃꯣꯏ ꯇꯧꯔꯣꯏ ꯇꯧꯔꯤꯗꯨꯁꯨ
ꯂꯤꯂꯥ ꯌꯦꯡ ꯂꯣꯏꯕꯗ ꯉꯥꯏ ꯃꯩ ꯃꯨꯠꯅꯈꯤꯁꯦ
ꯎꯝ
ꯂꯤꯂꯥ ꯃꯈꯜ ꯑꯃꯃꯝꯅꯦ ꯑꯗꯨꯅꯦ ꯏꯕꯦꯝꯃꯥ ꯁꯣꯝꯒꯤ ꯑꯃꯥ ꯌꯥꯝ ꯏꯔꯥꯡ ꯍꯧꯒꯟꯕ ꯅꯨꯄꯥꯁꯦ
ꯎꯝ
ꯁꯤꯁꯤꯅ ꯑꯃꯨꯃꯨꯛ ꯂꯧꯔꯛꯄꯗ ꯅꯣꯏ ꯃꯥ ꯄꯥꯈꯠꯂꯝꯃꯅꯦꯌꯦ ꯀꯩꯒꯤꯅꯣꯗꯤ ꯑꯥꯗꯗꯤ ꯇꯨ ꯇꯨꯃꯤꯟ ꯇꯨꯃꯤꯟꯅ ꯑꯗꯨꯝ ꯃꯐꯝ ꯆꯥꯅ ꯇꯨꯃꯤꯟ ꯇꯨꯃꯤꯟ ꯂꯩꯔꯛꯄꯅꯤꯅ ꯈꯪꯉꯕ꯭ꯔꯥ ꯃꯤꯒ ꯂꯣꯏ ꯄꯥꯈꯠꯂꯝꯃ ꯅꯦ ꯑꯅꯧꯕ ꯂꯥ ꯑꯅꯧꯕ ꯂꯥꯛꯑꯒ ꯄꯣꯏꯟ ꯇꯧꯔꯤꯁꯦꯅ
ꯃꯁꯥꯒ ꯁꯣꯜꯂꯦ ꯃꯁꯥꯒ ꯁꯣꯜꯂꯦ ꯄꯥꯈꯠꯂꯝꯗꯅꯅ
ꯈꯇꯪ ꯒ꯭ꯌꯥꯟ ꯇꯥ ꯌꯥꯔꯦꯀꯣ ꯑꯁꯦꯡꯕ ꯃꯣꯏꯁꯦ ꯇꯧꯁꯤꯟ ꯇꯧꯁꯤꯟꯅꯩꯔꯥ ꯈꯪꯗꯦ ꯑꯩꯗꯤ ꯌꯥꯝ ꯐꯨꯅꯤꯡꯉꯦ ꯍꯥꯏꯕ ꯈꯪꯉꯕ꯭ꯔꯥ
ꯑꯗꯨꯅꯤ ꯍꯥꯟꯅꯗꯩ ꯑꯈꯣꯏ ꯑꯈꯣꯏꯗꯤ ꯑꯗꯨꯝ ꯂꯩꯔ ꯍꯩꯅꯗ꯭ꯔꯝꯅꯤ ꯑꯩꯈꯣꯏ ꯇꯁꯦꯡꯅ ꯍꯥꯏꯔꯒꯗꯤ ꯈꯣꯏ ꯀꯥꯏꯗꯅꯣꯝ ꯆꯠꯈꯤꯗꯨ ꯃꯉꯥꯏꯔꯦ ꯇꯜꯂꯕꯅꯦ ꯌꯥꯝꯅ
ꯅꯗꯤ ꯌꯥꯝ ꯈꯥꯡꯉꯒꯕꯨ ꯂꯩꯔꯤ
ꯑꯗꯨꯅꯦ ꯍꯥꯢꯁꯦ ꯑꯗꯨꯗꯒꯤ ꯑꯃꯇꯪ ꯅꯠꯇꯦꯗꯣ
ꯎꯝ
ꯑꯅꯤꯅꯤꯗꯣ
ꯎꯝ
ꯑꯃꯁꯨ ꯑꯃꯨꯛꯃꯨꯛ ꯀꯩꯅꯣ ꯇꯧꯔꯛꯄꯗꯗꯤ ꯍꯤꯗꯥꯛ ꯀꯣꯏꯁꯤꯜꯂꯛꯄꯗꯗꯤ ꯐꯖꯕꯤꯗꯤ ꯑꯗꯨꯝ ꯅꯣꯏ ꯂꯥꯛꯄ ꯍꯧꯔꯛꯄꯗ ꯃꯄꯥ ꯃꯆꯥ ꯑꯗꯨꯝ ꯈꯟꯅꯕ ꯇꯥꯏꯃꯤꯡꯗꯣ
ꯎꯝ ꯎꯝ
ꯎꯝ ꯀꯩꯅꯣꯒ ꯇꯧꯕꯤꯗꯣ ꯁꯣꯛꯄꯒ ꯄꯟꯕꯒ ꯈꯣꯠꯄꯒ ꯊꯥꯡꯋꯣ ꯇꯦꯟꯋꯣ
ꯑꯣ ꯇꯣꯟ ꯇꯣꯟ ꯂꯥꯛꯑꯦ
ꯂꯦꯞꯇꯨꯔꯣ
ꯂꯦꯛꯇꯦ ꯃꯥꯥ ꯉꯥꯔꯡꯄꯨ ꯂꯦꯛꯄꯅꯤ ꯑꯗꯨꯒꯤ
ꯑꯣ ꯉꯔꯥꯡ ꯀꯨꯟꯃꯥꯄꯟꯅꯤ ꯄꯥꯟꯕ
ꯎꯝ ꯑꯗꯨ ꯈꯪꯍꯧꯗ꯭ꯔꯕ ꯌꯣꯟꯁꯜꯂꯨꯈꯤꯅꯨ ꯅꯃꯨ ꯌꯦꯡꯅꯤ ꯅꯇ꯭ꯔꯣ ꯃꯥꯥꯏ ꯂꯥꯛꯑꯗꯤ ꯊꯣꯡꯅꯥꯎꯗꯩ ꯄꯣꯂꯞ ꯅꯪ ꯄꯩꯁꯥ
ꯍꯥꯥ
ꯅꯪ ꯑꯃꯗꯨꯏ ꯄꯩꯁꯥ ꯑꯋꯥꯠꯄꯗꯨꯗꯤ ꯀꯔꯝ ꯀꯥꯟ ꯄꯤꯔꯛꯅꯤ ꯍꯥꯏꯒꯦ
ꯃꯣꯏꯅꯗꯤ ꯍꯌꯦꯡ ꯄꯤꯔꯛꯅꯤ ꯍꯥꯏꯌꯦ ꯑꯗꯣ ꯃꯥꯢ ꯃꯥ ꯃꯥꯏ ꯃꯣꯏ ꯃꯆꯤꯟ ꯍꯥꯏꯔꯦꯗꯅꯦ
ꯎꯝ
ꯀꯌꯥꯗꯤ ꯊꯥꯖꯗꯦ ꯑꯗꯣ ꯑꯩ ꯆꯠꯂꯒꯗꯤ ꯑꯗꯨꯝ ꯆꯠꯂ ꯆꯠꯇ꯭ꯔꯁꯨ ꯀꯣ ꯀꯩꯅꯣ ꯇꯧꯔꯀꯥꯟꯗ ꯍꯥꯏꯗꯨꯅꯦ ꯑꯗꯨꯝ ꯍꯟꯖꯤꯟ ꯍꯟꯖꯤꯟꯅ
ꯐꯣꯟꯗꯣ ꯄꯥꯏꯔꯛꯑꯣ ꯐꯣꯟꯗꯤ ꯁꯨꯡꯄꯥꯏ ꯄꯥꯏꯔꯛꯇꯦ
ꯑꯗꯨꯅ ꯃꯣꯏ ꯐꯥꯗ꯭ꯔꯗꯨꯅ ꯀꯩꯅꯣ ꯇꯧꯔꯀꯥꯟꯗ ꯋꯥꯔꯤ ꯇꯥꯏꯌꯦ ꯌꯦ ꯑꯗꯨꯗꯨꯒꯤ ꯋꯥꯔꯤ ꯇꯥꯔ ꯅꯣꯛꯎꯔꯤ ꯀꯟꯅ
ꯎꯝ
ꯊꯕꯛꯁꯨ ꯆꯠꯇꯦꯌꯦ ꯀꯃꯥꯏꯅꯕꯨ ꯇꯧꯔꯤꯅꯣ
ꯎꯝ
ꯃꯔꯨꯨꯞꯅ ꯆꯐꯨꯗ꯭ꯔꯥꯃꯨꯛ ꯌꯥꯎꯔꯦ ꯄꯦꯜꯂꯕ ꯖꯥꯅꯤ ꯃꯣꯏ ꯃꯣꯏꯁꯦ ꯑꯁꯦꯡꯕ
ꯎꯝ
ꯅꯪ ꯉꯁꯥꯏ ꯊꯥꯔꯛꯄꯗꯣ ꯑꯃ ꯍꯤ ꯇꯣꯡꯕꯒꯤ
ꯑꯥ
ꯀꯞꯄꯦꯍꯦ ꯃꯣꯏꯅ ꯃꯣꯏ ꯃꯣꯏꯅ ꯁꯨꯝ ꯁꯨꯝ ꯁꯨꯝ ꯁꯣꯐ ꯑꯣꯏꯔ ꯐꯖꯔꯛ
ꯑꯈꯣꯏꯁꯤꯅ ꯀꯔꯤꯅꯣ
ꯑꯗꯨꯗ ꯏꯕꯥꯅꯤꯅ ꯁꯨꯝ ꯍ ꯀꯩ ꯍꯥꯏꯗꯣꯏꯅꯣ ꯈꯪꯗ꯭ꯔꯦ ꯑꯗꯨꯗꯒꯤ ꯑꯥꯗ ꯉꯁꯥꯏ ꯗꯨꯀꯥꯟꯗ ꯂꯩꯍꯧꯋꯤ ꯀꯥꯡꯒ꯭ꯔꯨꯁꯤꯡꯗꯨꯅ ꯃꯔꯣꯜ ꯑꯃ ꯄꯦꯂꯕꯅꯤ ꯢꯕꯥꯟꯅꯤ ꯄꯨꯟꯁꯤꯖꯦ ꯄꯨꯡꯄꯦꯟ ꯃꯇꯝꯒꯤ ꯆꯠꯅꯕꯤꯗ ꯌꯥꯎꯕ ꯍꯩꯇꯕꯤꯒ ꯃꯥꯜꯂꯝꯗꯣꯏꯅꯦ ꯏꯕꯥꯅꯤ
ꯑꯦ ꯑꯗꯣ ꯃꯥꯗꯣ ꯅꯣꯏꯁꯨ ꯅꯣꯏꯅꯦ ꯑꯗꯨ ꯈꯪꯗꯦ ꯍꯥꯏꯕ
ꯀꯩꯝ ꯈꯪꯗꯝꯅꯤ ꯌꯦꯡꯉꯣꯅꯦ ꯐꯣꯇꯣ ꯅꯝꯃꯛꯄꯗꯀꯣ
ꯃꯃꯥꯏ ꯗꯨꯞ ꯗꯨꯞ ꯂꯥꯎꯈ꯭ꯔꯦ ꯃꯤꯗꯤ
ꯂꯥꯎꯈ꯭ꯔꯦ ꯂꯥꯎꯈ꯭ꯔꯦ ꯑꯗꯨꯗꯒꯤ ꯃꯁꯥꯗꯣ ꯆꯥꯎꯋꯤꯅꯤꯗꯅ ꯍꯟꯗꯛꯅ ꯑꯃꯨꯛ ꯈꯔ ꯃꯌꯥꯡ ꯀꯪꯊꯔꯦ ꯍꯟꯇꯛ ꯂꯥꯛꯄꯁꯤꯅ ꯍꯥꯟꯅ ꯑꯁꯤꯗ ꯂꯩꯉꯩꯒꯤꯗꯣ
ꯎꯪ
ꯈꯟ ꯅꯣꯏꯈꯠꯇ꯭ꯔꯥ
ꯎꯝ ꯅꯣꯏꯈꯠꯂꯦ
ꯑꯥ ꯃꯥꯆꯦꯒ ꯌꯦꯡꯅꯧꯔꯗꯤ ꯃꯥꯅ ꯑꯃꯨꯛ ꯈꯇꯪꯗꯤ ꯀꯪꯕꯒꯤ ꯇꯥꯏꯞꯇ ꯇꯧꯋꯦ
ꯗꯨꯗꯤ ꯃꯥꯗꯣ ꯃꯁꯥꯗꯨ ꯄꯨꯂꯞ ꯆꯥꯎꯈ꯭ꯔꯝꯅꯤ ꯀꯩꯝ ꯈꯪꯗ꯭ꯔꯦꯗ
ꯈꯪꯗꯔꯦ ꯈꯪꯗꯔꯦ ꯃꯣꯏ ꯃꯆꯦꯅ ꯑꯃꯨꯛ ꯄꯨꯡꯄꯥꯛ ꯄꯥꯛꯄ
ꯍꯣꯏ
ꯃꯤ ꯄꯥꯛꯑꯁꯨ ꯃꯤꯗꯤ ꯅꯨꯄꯥꯒꯕꯨ ꯀꯣꯏꯔꯤꯌꯦ
ꯈꯣꯏꯁꯤꯅ ꯀꯔꯤ
ꯑꯩꯈꯣꯏꯁꯤꯅ ꯀꯔꯤ ꯇꯥꯔꯦ ꯎꯝ ꯃꯤ ꯍꯧꯖꯤꯛꯀꯤ ꯅꯨꯄꯥꯗꯨꯁꯨ ꯂꯨꯍꯣꯡꯗꯣꯔꯦꯅ ꯍꯔꯥꯎꯔ ꯍꯔꯥꯎꯔꯤꯗꯨꯗꯤ ꯃꯤ ꯃꯄꯥ ꯅꯥꯏꯒꯗꯨ ꯀꯩꯝ ꯀꯩꯝꯇ ꯀꯩꯅꯣ ꯇꯧꯄꯣꯟꯇꯦ ꯑꯩꯅꯗꯤ ꯆꯍꯤ ꯑꯃꯃꯨꯛ ꯀꯩꯃꯨꯛ ꯈꯩꯗꯣꯛ ꯌꯥꯗ ꯥꯖꯥꯠꯂ ꯈꯪꯗꯦꯅꯦ ꯃꯞ
ꯅꯪꯅꯅꯦ ꯂꯨꯍꯣꯡꯗꯣꯏꯗꯣ
ꯑꯗꯨ ꯍꯣꯏ ꯑꯗꯨꯗꯤ ꯍꯥꯏꯔꯦꯀꯣ ꯐꯖꯕꯤ ꯂꯣꯟꯗꯗꯤ
ꯐꯅ ꯑꯗꯨꯝ ꯄꯩꯁꯥ ꯆꯪ ꯂꯩꯔꯝꯅꯤꯅ ꯑꯩꯅ ꯍꯥꯏꯗꯤ ꯃꯇꯝ ꯈꯔ ꯉꯥꯏꯔꯀꯥꯟꯗ ꯈꯇꯪ ꯐꯒꯠꯂꯛꯄ ꯉꯥꯏꯕ ꯌꯥꯗ ꯖꯥꯠꯂꯁꯤꯅꯤ ꯍꯥꯏꯗꯤ ꯎꯝ ꯍꯦ ꯀꯩꯅꯣ ꯃꯇꯝꯗꯁꯨ ꯅꯤꯉꯣꯜꯒ ꯍꯧꯕ ꯂꯣꯏꯔꯛꯄ ꯃꯇꯝꯗ ꯑꯣꯏꯁꯨ ꯌꯥꯏ ꯍꯣꯡꯕꯗꯣ ꯑꯗꯨꯒ ꯑꯥ ꯌꯥꯎꯁꯪ ꯌꯧꯔꯝꯗꯥꯏ ꯊꯥꯗꯣ
ꯎꯝ
ꯑꯗꯨꯗꯁꯨ ꯑꯗꯨꯝ ꯌꯥꯏ
ꯍꯣꯏ
ꯐꯩꯔꯦꯟ ꯂꯝꯇꯥ ꯑꯗꯥꯏꯋꯥꯏꯗꯁꯨ ꯑꯗꯨꯝ ꯌꯥꯔꯤꯅꯦꯕ ꯍꯣꯡꯕ
ꯌꯥꯝꯅ ꯊꯨꯖꯤꯜꯂꯛꯏ ꯍꯦꯇꯥ ꯃꯇꯨꯃꯛꯅꯦ
ꯑ ꯀꯩꯗꯧꯔꯤꯅꯣ ꯈꯪꯗꯦ ꯊꯕꯛ ꯑꯃꯃꯝ ꯇꯧꯔꯒ ꯃꯁꯥꯒꯤ ꯁꯦꯟꯊꯣꯛ ꯂꯝꯕꯤ ꯇꯧꯔꯒ ꯂꯨꯍꯣꯡꯕ ꯑꯣꯏꯗꯤ ꯐꯕ
ꯏꯁꯃꯤ ꯄꯩꯁꯥ ꯄꯥꯏꯕꯤꯅꯤ ꯏꯕꯦꯝꯃ ꯃꯇꯨꯗꯣ ꯃꯥꯟ ꯁꯥꯏꯔꯤꯖꯦ ꯈꯪꯉꯕ꯭ꯔꯥ
ꯍꯣꯏꯅꯦ ꯄꯩꯁꯥ ꯄꯥꯏꯕꯩ ꯃꯑꯣꯡꯗꯨꯗ ꯉꯥꯡ
ꯑꯗꯨꯝ ꯉꯥꯡꯕꯅꯦ ꯈꯪꯉꯕ ꯑꯗꯨꯗꯩ ꯃꯔꯨꯞꯀ ꯍꯨ ꯑꯥ ꯍꯧꯒꯠꯄꯒꯗꯣ ꯇꯥꯕꯗ ꯑꯩꯗꯤ ꯇꯥꯅꯤꯡꯗꯝꯅ ꯃꯥꯅ ꯂꯨꯄꯥ ꯂꯤꯁꯤꯡ ꯇꯔꯥ ꯇꯔꯥꯃꯥꯊꯣꯏꯃꯨꯛ ꯍꯨꯟꯒꯠꯂꯤꯌꯦ ꯊꯥꯑꯝꯗ ꯑꯗꯨꯗꯤ ꯑꯦꯖꯦꯟ ꯑꯆꯧꯕꯅ ꯁꯦꯝ ꯑꯥ ꯁꯤꯟꯕ ꯃꯔꯨ ꯀꯩꯅꯣꯗꯣ ꯑꯣꯏꯅ ꯌꯥꯎꯕꯅ ꯐꯔꯦ ꯂꯨꯄꯥ ꯂꯤꯁꯤꯡ ꯇꯔꯥꯎꯉꯥꯃꯨꯛ ꯍꯨꯜꯂꯀꯥꯟꯗꯒ ꯁꯦꯟꯗꯣꯏ ꯐꯪꯕ ꯌꯥꯝ ꯐꯪꯕꯗꯣ ꯑꯗꯨꯅ ꯑꯗꯨ ꯌꯥꯎꯕꯅꯕꯨ ꯍꯦꯟꯅ ꯐꯩ ꯃꯥꯒꯤ ꯑꯥ ꯑꯗꯨꯝ ꯄꯠ ꯄꯦꯄꯥ ꯄꯦꯄꯥ ꯃꯆꯥ ꯃꯁꯨꯗ ꯌꯥꯎꯗꯣꯏ ꯁꯔꯨꯛꯄꯨꯗꯤ
ꯀꯩꯗꯧꯗꯣꯏꯅꯣ ꯍꯥꯏꯕꯅꯤꯗ ꯄꯥꯝꯃꯨꯗꯕ꯭ꯔꯥ ꯍꯥꯏꯕꯅꯤꯗ ꯄꯩꯁꯥꯗꯨ ꯈꯖꯤꯛꯇꯗ
ꯏ ꯃꯥꯗꯤ ꯂꯥꯛꯐꯝꯗꯤ ꯏꯔꯩ ꯂꯩꯇꯅꯅꯦ ꯃꯔꯨꯞ ꯐꯪꯉꯝꯗꯨꯕ ꯐꯪꯗꯨꯕꯒꯤ ꯑꯗꯨꯝꯕ ꯀꯣꯛꯇ ꯇꯧꯔꯗꯨꯝ ꯄꯪꯌꯥꯎꯗ ꯌꯥꯎꯕ ꯖꯥꯠꯅꯦ ꯃꯣꯏꯁꯦ
ꯃꯥꯅꯦ ꯃꯥꯅꯦ ꯑꯦꯛꯖꯥꯝꯄꯜ ꯑꯣꯏꯅ ꯍꯥꯏꯔꯕꯗꯀꯣ ꯈꯨꯗꯝ ꯑꯣꯏꯅ ꯍꯥꯏꯔꯕꯗ ꯀꯩꯅꯣꯒꯨꯝꯕꯅꯦ ꯑꯩꯉꯣꯟꯗ ꯄꯩꯁꯥ ꯄꯨꯒꯦꯗ ꯍꯥꯏꯕ ꯅꯨꯄꯤꯗꯣ
ꯎꯝ ꯎꯝ ꯎꯝ
ꯃꯣꯏꯒꯨꯝꯕ ꯈꯪꯉꯕ꯭ꯔꯥ ꯃꯔꯨꯞꯀꯖꯦ ꯃꯣꯏꯅꯒ ꯍꯦꯛꯇ ꯍꯥꯟꯅ ꯍꯧꯔ ꯃꯣꯏ ꯐꯪꯗꯣꯛꯑꯀꯥꯟꯗꯒ ꯀꯣꯟꯅ ꯃꯥꯡꯒꯤꯕ ꯀꯥꯡꯒꯨꯗꯣ ꯑꯗꯨ ꯑꯣꯏꯗꯣꯏꯕ ꯑꯗꯨ ꯑꯗꯨꯒꯤ
ꯈꯪ ꯑꯕꯥ
ꯏꯁ ꯇꯟ ꯇꯟꯗ꯭ꯔꯥ ꯌꯥꯝꯅ ꯏꯀꯥꯏꯖꯩꯌꯦ ꯑꯩꯗꯤ
ꯄꯥꯏꯗꯦ
ꯑꯗꯨ ꯍꯥꯏꯔꯒ ꯑꯃ ꯃꯣꯏꯔꯥꯡꯗꯒꯤ ꯑꯃ ꯊꯥꯒꯠꯄꯗꯣ ꯈꯪꯗ꯭ꯔꯣ ꯐꯦꯁꯕꯨꯛꯇ
ꯀꯅꯥꯒꯤ
ꯀꯩꯅꯣꯅꯤꯅꯦ ꯐꯤꯂꯦꯟ ꯐꯤꯂꯦꯟ ꯁꯥꯒꯩꯅꯦꯕꯀꯣ
ꯎꯝ
ꯕꯦꯝꯃ ꯃꯔꯨꯞ ꯇꯧꯔꯀꯥꯟꯗ ꯄꯩꯁꯥ ꯍꯥꯠꯈꯔꯦ ꯈꯣꯠꯈꯔꯦꯅꯀꯣꯝꯕ ꯑꯗꯨꯁꯨ ꯅꯨꯄꯥꯅꯅꯦ ꯐꯦꯁꯕꯨꯛꯇ ꯊꯥꯒꯠꯂꯛꯢꯕ ꯈꯪꯉꯕꯔꯥ ꯃꯥ ꯃꯄꯥꯟꯂꯣꯝꯗ ꯂꯩꯕ ꯅꯨꯄꯥ ꯍꯣꯏ ꯍꯣꯏ ꯍꯣꯏ ꯄꯩꯁꯥꯗꯨ ꯆꯥꯎꯅ ꯆꯥꯎꯅ ꯀꯩꯅꯣ ꯇꯧꯔꯕ ꯖꯥꯠꯅꯦ ꯑꯗꯨꯒ ꯐꯪꯉꯀꯥꯟꯗ ꯀꯥꯏꯔꯕ ꯃꯔꯨꯞꯇꯣ ꯃꯥꯅ ꯇꯧꯕꯗ
ꯎꯝ
ꯃꯥꯗꯣ ꯃꯥꯗꯣ
ꯑ ꯌꯥꯝ ꯃꯥꯟꯖꯗꯦꯕ ꯈꯪꯉꯕ꯭ꯔꯥ ꯃꯑꯣꯡ ꯃꯇꯧꯒꯗꯤ ꯗꯨꯒ ꯃꯁꯛ ꯈꯪꯉꯦ ꯍꯌꯦꯡ ꯎꯠꯄꯤꯒꯦ ꯏꯕꯦꯝꯃ ꯑꯗꯨꯝ ꯃꯤ ꯃꯔꯤ ꯃꯉꯥ ꯁꯨꯔꯦ ꯕꯦꯝꯃ ꯃꯥꯅ ꯊꯥꯒꯠꯂꯛꯏ ꯊꯥꯒꯠꯂꯛꯏꯁꯦ ꯐꯖꯗꯦ ꯃꯤ ꯅꯣꯏꯕꯅꯤ ꯃꯤ ꯏꯄꯥꯛ ꯄꯥꯛꯄꯅꯦ
ꯑꯩ ꯃꯁꯛ ꯈꯪꯗꯦ
ꯎꯔꯗꯤ ꯈꯪꯕ ꯌꯥꯏ ꯀꯩꯅꯣꯗꯒꯤꯅꯦ ꯃꯈꯥꯔꯣꯝ ꯑꯣꯏꯜ ꯄꯝꯗꯣ
ꯎꯝ ꯑꯣ ꯈꯪꯉꯦ ꯈꯪꯉꯦ
ꯅꯣꯏ ꯅꯣꯏ ꯍꯦꯔꯣ ꯃꯣꯏ ꯃꯌꯥꯗꯣ ꯑꯗꯨꯗꯒꯤ ꯑꯗꯥꯏꯗꯒꯤ
ꯎꯝ
ꯑꯗꯥꯏꯗꯒꯤꯅꯦꯕ ꯈꯪꯉꯕ꯭ꯔꯥ ꯀꯩꯅꯣ ꯃꯣꯏꯒꯤ ꯀꯤꯁ ꯃꯣꯏꯒꯤ ꯃꯃꯥꯟ ꯃꯆꯟꯅꯨꯄꯤꯁꯤꯡ
ꯈꯥꯟꯅꯥꯏꯕ
ꯀꯩꯅꯣ ꯃꯣꯏꯒꯤ ꯉꯁꯥꯏ ꯏꯔꯨꯖꯔꯝꯕꯗꯣ
ꯑ ꯑꯩ ꯇꯥꯒ꯭ꯔꯦ ꯗꯨꯝ ꯃꯤꯅ ꯊꯥꯒꯠꯂꯛꯑꯦ ꯍꯥꯏꯅ
ꯐꯅꯌꯥꯝ ꯊꯥꯒꯠꯂꯤ ꯅꯥꯗꯤ ꯀꯩꯅꯣ ꯇꯧꯔꯒ ꯎꯝ ꯐꯦꯁꯕꯨꯛꯁꯤꯗꯀꯣ ꯑꯁ ꯌꯥꯝ ꯊꯤꯅ ꯊꯤ ꯉꯥꯡ ꯈ꯭ꯔꯖꯥꯠꯅꯤ ꯈꯪꯉꯕ꯭ꯔꯥ ꯍꯥꯏꯗꯤ ꯃꯁꯛ ꯐꯖꯕꯤ ꯕꯦꯝꯃꯒ ꯇꯧꯔꯀꯥꯟꯗꯒ ꯑꯁ ꯑꯩ ꯉꯝꯖꯔꯣꯏ ꯑꯗꯨꯃꯥꯏꯅ ꯇꯧꯕꯗꯤ ꯑꯩ ꯇꯁꯦꯡꯅ ꯉꯝꯃꯣꯏꯕꯣ ꯄꯩꯁꯥꯗꯣ ꯄꯩꯁꯥꯗꯣ ꯑꯝꯇ ꯊꯨꯅ ꯀꯩꯅꯣ ꯇꯧꯕꯤꯔꯛꯑꯣ ꯀꯥꯏꯅ ꯈꯪꯕ꯭ꯔꯥ ꯑꯃ ꯑꯥꯝ ꯌꯥꯝ ꯍꯩꯅꯗꯦꯕꯣ
ꯑꯩ ꯈꯪꯉꯦ ꯑꯗꯨꯗꯣ ꯅꯍꯥꯟ ꯍꯥꯏꯔꯦꯌꯦ ꯑꯗꯨꯃꯥꯏꯅ ꯊꯥꯒꯠꯂꯛꯑꯦ ꯃꯣꯏ ꯃꯆꯥꯟꯅꯨꯄꯤ ꯊꯣꯄꯥꯝ ꯃꯁ ꯃꯥꯥꯏ ꯊꯣꯒꯠꯂꯦ ꯈꯣꯠꯂꯦ ꯀꯥꯏꯅ ꯇꯧꯌꯦꯋꯦ
ꯑꯥ ꯑꯥ ꯑꯥ
ꯑꯩ ꯇꯥꯒ꯭ꯔꯦ
ꯑꯅꯤꯔꯛ ꯑꯍꯨꯝꯂꯛ ꯁꯨꯔꯦ ꯊꯥꯒꯠꯂꯛꯄ ꯑꯗꯣ ꯃꯥꯗꯣ ꯃꯦꯀꯞꯁꯨ ꯇꯧꯕꯅꯦꯕ ꯈꯪꯉꯕ꯭ꯔꯥ
ꯎꯝ ꯑꯣ ꯑꯣ ꯑꯣ ꯍꯦ ꯍꯦꯛ ꯀꯦꯗꯨ ꯃꯥꯟꯅꯔ
ꯍꯥ
ꯍꯦ ꯍꯦꯛ ꯀꯦꯗ‌ꯣ ꯃꯥꯟꯅ ꯔꯕ
ꯑꯣꯏꯔꯝꯅꯦ ꯃꯣꯏ ꯑꯃꯨꯃꯨꯛ ꯊꯥꯕꯜ ꯆꯣꯡꯕꯗꯒ ꯀꯦ ꯍꯥꯏꯕꯗꯣ
ꯎꯝ ꯎꯝ ꯎꯝ
ꯑꯗꯨ ꯑꯗꯨ ꯑꯗꯨ ꯑꯗꯨꯗꯣ ꯑꯗꯨꯗꯣ ꯑꯗꯨꯗꯣ ꯑꯗꯨ ꯑꯗꯨꯗꯅꯦꯕ ꯑꯗꯣ ꯄꯩꯁꯥꯁꯨ ꯑꯩꯅ ꯍꯥꯏꯗꯤ ꯌꯥꯝꯅ ꯍꯦꯟꯅ ꯁꯤꯖꯤꯟꯅꯩ ꯗꯨ ꯀꯥꯏꯗ ꯁꯤꯖꯤꯟꯅꯩꯅꯣ ꯁꯤꯅꯦ ꯃꯥꯗꯣ
ꯂꯥꯏꯔꯤꯛ ꯂꯥꯏꯁꯨ ꯇꯝꯗꯅ ꯐꯖꯅ ꯀꯩꯅꯣ ꯇꯧꯕ ꯍꯥꯟꯅ ꯀꯣꯂꯦꯖꯄꯨꯗꯤ ꯀꯔꯝꯒꯨꯝ ꯇꯧꯕꯅꯦ ꯃꯥꯁꯦ ꯑꯗꯨꯒ ꯑꯃꯨꯛ
ꯎꯝ
ꯇꯣꯛꯈ꯭ꯔꯕ꯭ꯔꯥ ꯈꯪꯗꯦ ꯃꯔꯨꯞ ꯍꯧꯅꯤꯅ ꯍꯧꯕꯗ ꯑꯐꯥꯎꯕꯤ ꯁꯥꯕꯗ
ꯎꯝ ꯏꯔꯟ ꯂꯩꯇꯅꯕꯨ ꯍꯦꯛꯇ ꯍꯧ ꯌꯥꯕ꯭ꯔꯅꯦ ꯃꯔꯨꯞꯄꯨ
ꯑꯗꯨꯅ‌ꯦꯁꯦ
ꯃꯁꯥꯅ ꯗꯥꯏꯇ ꯂꯧꯕ ꯉꯝꯃ ꯀꯥꯟꯗ ꯍꯧꯒꯗꯧꯅꯦ ꯍꯥꯏꯕ
ꯑꯗꯨꯒ ꯄꯩꯁꯥꯗꯣ ꯑꯥ ꯀꯩꯅꯣ ꯇꯧꯗ꯭ꯔ ꯃꯥꯜꯂꯦ ꯎꯝ ꯅꯨꯄꯥꯅꯅꯤꯀꯣ ꯑꯗꯨꯁꯨ ꯊꯥꯒꯠꯂꯛꯏꯗꯣ ꯀꯃꯦꯟꯗꯒꯗꯤ ꯐꯖꯔꯦ ꯂꯣꯏꯔꯦ ꯂꯦꯝꯖꯔꯦ ꯌꯥꯝꯅ
ꯑꯗꯨ ꯇꯟꯗꯕ꯭ꯔ ꯈꯪꯗꯦ ꯑꯩꯈꯣꯏꯗꯤ ꯏꯀꯥꯏꯖꯗ꯭ꯔꯣ
ꯉꯝꯖꯔꯣꯏ ꯑꯁꯦꯡꯕ ꯅꯠꯇ꯭ꯔꯥ ꯂꯝꯕꯤꯗꯒ ꯊꯦꯡꯅꯕꯗ ꯅꯠꯇ꯭ꯔ‌ꯣ ꯐꯦꯁꯕꯨꯛꯇꯒ ꯊꯥꯒꯠꯍꯧꯋꯦꯅꯥ ꯑꯦ ꯏꯕꯦꯝꯃ ꯀꯩꯅꯣ ꯇꯧꯕꯗꯣ ꯉꯁꯤ ꯐꯦꯁꯕꯨꯛꯇ ꯀꯣ ꯅꯨꯄꯤ ꯑꯃ ꯃꯧ ꯃꯧ ꯑꯝꯅꯀꯣ ꯈꯪꯉꯕ꯭ꯔꯥ ꯂꯩꯁꯥꯕꯤ ꯁꯥꯔ ꯅꯨꯄꯥ ꯀꯣꯏꯔꯝꯕꯒꯤꯀꯣ ꯍꯥꯏꯗꯤ ꯎꯝ ꯀꯩꯅꯣꯅꯤꯁꯦ ꯑꯥ ꯀꯩ ꯍꯥꯏꯅꯤ ꯅꯪ ꯅꯃꯤꯡꯁꯦ ꯂꯧꯔꯦꯅ ꯈꯜꯂꯁꯦꯕ ꯀꯣ ꯑꯩꯈꯣꯏ ꯂꯩꯀꯥꯏꯒꯤ ꯅꯨꯄꯤ ꯑꯝꯅꯀꯣ ꯈꯪꯉꯕ꯭ꯔꯥ ꯅꯪ ꯅꯃꯤꯡ ꯂꯧꯔꯀꯥꯟꯗ ꯅꯨꯄꯥꯗꯒꯤ ꯄꯩꯁꯥ ꯂꯧꯊꯣꯛꯑꯝꯃꯤꯕ
ꯏꯃꯥ ꯑꯗꯨꯅꯤ ꯀꯩꯅꯣ ꯅꯍꯥꯟꯃꯨꯛ ꯉꯁꯥꯏ ꯊꯦꯡꯅꯕ ꯅꯨꯄꯤ ꯇꯧꯒ꯭ꯔꯤꯗꯣ
ꯑꯗꯨꯗꯨꯔꯣ
ꯑꯦ ꯃꯥꯅ ꯃ ꯃꯃꯤꯡꯗꯣ ꯑꯇꯣꯞꯄ ꯃꯣꯏ ꯃꯅꯥꯛꯀꯤꯗ‌ꯣ ꯑꯣꯟꯊꯣꯛꯑꯀꯥꯟꯗꯒ ꯇꯧꯔꯝꯗꯅ ꯏꯕꯦꯝꯃ ꯏꯔꯥꯡ ꯊꯣꯛꯅꯒꯤꯕ
ꯑꯣ ꯑꯣ ꯆꯨꯝꯃꯤ ꯆꯨꯝꯃꯤ ꯆꯨꯝꯃꯤ ꯅꯪ ꯃꯃꯥꯡꯗ ꯅꯍꯥꯟꯃꯨꯛ ꯍꯥꯏꯒꯤꯕꯗꯣ ꯅꯨꯄꯥ ꯅꯨꯄꯥꯁꯤꯡꯅ ꯍꯪꯉꯛꯄꯗ ꯃꯥ ꯑꯥ ꯀꯩꯅꯣ ꯁꯤ ꯅꯠꯇꯦ ꯁꯤ ꯅꯠꯇꯦ ꯍꯥꯏꯅꯔꯛꯄꯗꯒꯤ ꯈꯠꯅꯈꯤꯕꯗꯣ ꯑꯗꯣ ꯍꯧꯖꯤꯛ ꯃꯣꯏ ꯑꯃꯠꯇ ꯑꯣꯏꯈ꯭ꯔꯦ ꯏꯕꯦꯝꯃ ꯑꯃꯨꯛ
ꯑꯣꯏꯈ꯭ꯔꯦ ꯇꯟꯗꯕꯔ ꯈꯪꯗꯦ
ꯍꯣꯏ ꯍꯥꯟꯅ ꯑꯁ ꯐꯤꯠ ꯑꯥ ꯁ꯭ꯇꯦꯇꯁꯇꯒ ꯌꯥꯝꯅ ꯑꯩꯈꯣꯏ ꯂꯩꯀꯥꯏꯒꯤ ꯁꯤꯒꯤ ꯀꯩꯅꯣꯒꯗꯣ ꯎꯝ ꯑꯥ ꯑꯀꯦꯕꯤ ꯀꯥꯡꯒꯨ ꯂꯩꯗꯅ ꯄꯥ ꯌꯥꯝ ꯄꯥ ꯌꯥꯝ ꯍꯥꯞꯀꯟꯕꯤ ꯀꯥꯡꯕꯨꯗꯣ ꯑ ꯁꯣꯝꯒꯤ ꯑꯗꯨ ꯑꯗꯨ ꯑꯗꯨ ꯀꯥꯡꯒꯨꯗꯨꯅ ꯀꯌꯥꯝ ꯊꯤꯟ ꯊꯤꯅ ꯉꯥꯡꯕꯤꯕꯅꯦ ꯏꯕꯦꯝꯃ ꯉꯁꯥꯏꯒꯤ ꯀ꯭ꯋꯥ ꯆꯥꯔ ꯆꯠꯈꯤꯕ ꯅꯨꯄꯤꯗꯣ
ꯎꯝ ꯍꯥꯏꯗꯤ ꯅꯣꯏꯒ ꯈꯪꯅꯕꯗꯨꯔꯣ
ꯑꯧ ꯍꯣ ꯍꯣ ꯍꯣ ꯑꯩꯒ ꯕꯦꯀꯔꯤ ꯆꯠꯃꯤꯟꯅꯔꯝꯕ ꯑꯍꯟꯁꯤꯡꯗꯣ
ꯎꯝ
ꯑꯗꯨꯒ ꯃꯣꯏ ꯍꯧꯖꯤꯛꯀꯤ ꯃꯤꯡ ꯂꯧꯔꯤꯕ ꯃꯤꯡ ꯑꯁꯦꯡꯕꯗꯨ ꯁꯤꯡꯗꯨꯒ ꯇꯤꯟꯅꯩꯗꯅ
ꯎꯝ ꯎꯝ
ꯑꯗꯨꯗꯨꯒ ꯑꯗꯨꯗꯨ ꯀꯩꯅꯣ ꯇꯧꯔꯀꯥꯟꯗꯒ ꯍꯦꯇ